ꯇ
ꯇꯥꯏꯌꯦ꯫
ꯅꯨꯡꯉꯥꯏꯔꯤꯕ꯭ꯔꯣ꯫
ꯅꯨꯡꯉꯥꯏꯔꯤꯌꯦ ꯑꯩꯈꯣꯏ ꯀꯧꯀꯣꯁꯨ ꯈꯣꯝꯒꯠꯂꯛꯏꯅꯤ ꯂꯥꯡꯒꯅꯨ ꯍꯥꯏꯕ꯫
ꯈꯣꯟ ꯇꯥꯅꯤꯡꯉꯥꯏꯒꯨꯝ ꯇꯧꯔꯒ ꯂꯩꯌꯦ ꯍꯧꯖꯤꯛ ꯑꯁ ꯌꯥꯝ ꯀꯤꯖꯩꯗ꯫
ꯀꯔꯤ꯫
ꯐꯣꯟ ꯇꯥꯅꯤꯡꯉꯥꯏ ꯇꯧꯕ꯫
ꯑꯣ ꯐꯣꯟ ꯇꯥꯒꯦ ꯇꯧꯕ꯫
ꯑꯣ ꯑꯩꯒꯤ ꯑꯩꯁꯦ ꯅꯦꯒ꯭ꯂꯦꯛ ꯌꯥꯝ ꯆꯥꯏꯌꯦ ꯍꯥꯏꯕ꯫
ꯎꯝ ꯀꯩꯒꯤꯅꯣ꯫
ꯑꯗꯨꯝ ꯈꯪꯉꯦ ꯈꯨꯠꯁꯦ ꯊꯔꯦꯛ ꯊꯔꯦꯛ ꯊꯔꯦꯛꯀꯨꯝꯕ ꯇꯧꯕꯗꯣ ꯊꯕꯛ ꯇꯧꯕꯗ꯫ ꯇꯥꯗꯕ ꯍꯥꯏꯕ꯭ꯔꯣ ꯃꯆꯨ ꯇꯥꯗꯕ ꯁꯤꯒꯨꯝꯕ ꯇꯧꯋꯦꯕ ꯑꯗꯨꯒꯤ꯫
ꯎꯝ ꯀꯔꯤ ꯈꯨꯠ ꯑꯃ ꯁꯤꯜꯂꯁꯤꯔꯣ ꯑꯗꯨꯗꯤ꯫ ꯑꯩꯁꯦ ꯀꯩꯗꯧ ꯂꯥꯏꯔꯤꯛꯁꯨ ꯄꯥꯅꯤꯡꯗꯦ꯫
ꯑꯩꯁꯨꯅꯦ ꯂꯥꯏꯔꯤꯛꯥꯏꯁꯨ ꯄꯥꯅꯤꯡꯗꯦ ꯀꯃꯥꯏꯅ ꯇꯧꯗꯣꯏꯅꯣ ꯈꯪꯗꯦ꯫
ꯇꯨꯨꯝꯃꯅꯤ꯫
ꯉꯣꯏꯔꯥꯡꯒꯤ ꯑꯗꯨꯃꯥꯏꯅ ꯑꯗꯨꯝ ꯊꯣꯛꯑꯣ꯫
ꯎꯝ꯫
ꯑꯗꯨꯒ ꯍꯧꯒꯠꯂꯥꯛꯄꯒ ꯑꯃꯨꯛꯀ ꯁꯥꯟꯅꯔꯁꯦ꯫
ꯍꯣꯏ ꯀꯩ ꯍꯥꯏꯕꯅꯣ ꯍꯧꯖꯤꯛꯀꯤꯗꯣ
ꯅꯪꯁꯨ ꯑꯃꯨꯛ ꯇꯨꯝꯃꯨ ꯇꯨꯝꯕ ꯍꯧꯒꯠꯂꯛꯄꯒ ꯑꯃꯨꯛ ꯇꯧꯁꯦ ꯇꯨꯝꯃꯝꯗꯥꯏꯗꯁꯨ ꯇꯧꯁꯦ ꯍꯥꯏꯕ
ꯍꯣꯏ ꯇꯨꯝꯗꯣꯏꯅꯦ
ꯇꯨꯝꯃꯨ ꯇꯨꯝꯃꯨ ꯑꯩꯅ ꯆꯥꯛ ꯆꯥꯅꯤꯡꯉꯥꯏ ꯉꯥꯏꯔꯒ ꯂꯩꯒꯦ
ꯆꯦꯇꯤꯡꯀꯨ ꯊꯣꯛꯀꯅꯦꯗꯥꯢ ꯃꯥ ꯊꯣꯛꯄꯗ ꯃꯥ
ꯀꯩꯗꯧꯔꯤꯅꯣ
ꯑꯣ ꯑꯩꯈꯣꯏ ꯃꯥꯅ ꯒꯥꯔꯤ ꯊꯧꯗꯣꯛꯑꯣꯅ ꯍꯥꯏꯕꯅꯤ ꯑ ꯊꯧꯗꯣꯛꯑꯔꯣꯢ ꯑ ꯑꯩ ꯊꯧꯗꯣꯛꯏꯗ ꯑꯩꯈꯣꯏ ꯆꯦꯇꯤꯡꯕꯨ ꯊꯧꯗꯣꯛꯆꯈ꯭ꯔꯥꯅꯤ꯫
ꯍꯣꯏꯅꯦ꯫
ꯁꯦ ꯊꯔꯣꯏ ꯌꯝ ꯈꯨꯜꯂꯤꯗꯣ ꯇꯟꯗ꯭ꯔꯣ꯫ ꯑꯁ ꯆꯥꯛ ꯄꯣꯊꯥꯔ ꯂꯩꯒ ꯍꯥꯏꯗꯦ꯫ ꯁꯤꯠ ꯂꯥꯡꯒꯅꯨ ꯀꯣꯀꯣ꯫
ꯢꯁ꯫ ꯂꯩꯌꯣ ꯃꯥ ꯇꯨꯃꯤ ꯂꯩꯈ꯭ꯔꯕꯣ꯫
ꯎꯝ ꯈꯪ ꯫
ꯅꯣꯏ ꯆꯦ ꯍꯧꯖꯤꯛꯀꯤꯗꯣ ꯀꯅꯥꯅꯣ ꯀꯔꯝꯕꯅꯣ꯫
ꯆꯦꯆꯤꯡꯀꯨ ꯑꯦ ꯑꯦ ꯑꯥꯎ꯫
ꯉꯍꯥ ꯑꯃꯨꯛ ꯕꯖꯥꯔꯗ ꯊꯦꯡꯅꯕꯗꯣ ꯑꯣ ꯑꯣ ꯑꯣ ꯎꯝ
ꯑꯁ ꯇꯟꯗꯦ ꯑꯗꯨꯝ ꯉꯟꯅ ꯀꯥꯔꯛꯀꯦ ꯍꯥꯏꯗꯤ ꯎꯝ ꯅꯪ ꯋꯥꯍꯟꯅꯤꯡꯗꯕꯩꯅꯤꯅꯦ ꯅꯠꯇ꯭ꯔ
ꯑꯁ ꯁꯤꯅꯤꯗ
ꯀꯩꯒꯤꯅꯣ
ꯀꯅꯥ ꯅꯤꯡꯖꯪꯉꯛꯄꯩꯅꯣ
ꯅꯪꯕꯨꯅꯦꯍꯦ
ꯀꯩꯒꯤ
ꯅꯪ ꯅꯣꯏ ꯃꯥꯗ ꯍꯥꯏꯕ ꯇꯥꯕꯒꯤ ꯀꯩꯕ ꯅꯪꯗꯤ ꯌꯥꯝ ꯅꯪꯗꯤ ꯅꯣꯏ ꯃꯥꯒ ꯌꯥꯝ ꯀ꯭ꯂꯣꯖ ꯇꯧꯕꯅꯤꯅ ꯅꯨꯡꯉꯥꯏꯖꯔꯝꯅꯤ
ꯑꯣꯏꯗꯦꯗꯥ ꯇꯧꯗꯦꯗ ꯏꯕꯦꯝꯃꯥ
ꯀꯧꯋꯦꯍꯦ ꯀꯅꯅꯥ ꯇꯧꯗꯦ ꯍꯥꯏꯕ
ꯇꯧꯗꯦ
ꯑꯦꯁ ꯑꯦꯁ ꯑꯦꯁ ꯑꯦꯁ
ꯅꯣꯏꯁꯨ ꯑꯣꯏꯔꯤꯗꯨꯗꯤ
ꯅꯣꯏꯃꯥ ꯌꯥꯎꯗꯔꯗꯤ ꯇꯨꯝꯕ ꯌꯥꯗꯕ ꯅꯪꯖꯦ
ꯁꯤꯗ ꯂꯥꯛꯑꯝꯕꯅꯦ ꯐꯣꯟ ꯆꯥꯔꯖ ꯇꯧꯕ
ꯑ
ꯅꯪ ꯅꯣꯛ ꯏꯗꯣ ꯈꯪꯕ꯭ꯔꯅꯦ ꯋꯥꯔꯤ
ꯈꯪꯗꯦꯍꯦ ꯀꯩꯝ ꯈꯪꯗꯦ
ꯃꯥꯁꯦ ꯃꯌꯨꯝ ꯍꯟꯅꯤꯡꯉꯤꯔ ꯑꯗꯨꯝ ꯇꯧꯔꯤ ꯑꯃꯨꯛ ꯈꯣꯡꯉꯛꯀꯗ꯭ꯔꯥ ꯇꯧꯅꯦ ꯈꯣꯡꯉꯛꯑꯗꯤ ꯁꯤ ꯔꯤꯖꯦꯛ ꯆꯠꯂꯗꯣꯏꯔꯥ
ꯀꯩꯁꯨ ꯀꯥꯏꯔꯝ ꯃꯣꯏꯗ
ꯂꯥꯡꯒꯅꯨ ꯂꯥꯡꯒꯅꯨ ꯂꯥꯡꯒꯅꯨ
ꯃꯆꯤꯟ ꯃꯦꯖꯟꯂꯣ
ꯆꯠꯂꯣ ꯆꯠꯂꯣ ꯆꯠꯂꯣ ꯆꯠꯂ
ꯇꯥꯕꯔꯣ
ꯇꯥꯏꯌꯦ ꯇꯥꯏꯌꯦ
ꯃꯆꯤꯟ ꯃꯦꯟꯖꯤꯜꯂꯣ ꯍꯥꯥꯇꯥ ꯐꯒꯤꯇꯧꯅꯦ ꯁꯣ ꯐꯨꯜꯂꯥ ꯁꯤꯈꯤꯗꯅ ꯇꯥꯗꯦ
ꯃꯦꯜꯂꯦ ꯑꯩꯅꯥ ꯃꯦꯜꯗꯣꯏꯅꯦ ꯃꯌꯨꯡꯁꯨ ꯍꯟꯗꯦ ꯄꯨꯡ ꯇꯔꯥꯃꯥꯊꯣꯏ ꯇꯥꯔꯦ
ꯑꯣ ꯇꯨꯝꯃꯅꯤꯀꯣ ꯅꯪ ꯉꯥꯏꯍꯥꯛ ꯂꯩꯔꯗꯤ ꯄꯨꯡ ꯕꯥꯔꯣꯗ ꯇꯨꯝꯕ꯭ꯔꯥ
ꯈꯪꯗꯦꯗ ꯄꯨꯡ ꯀꯌꯥ ꯇꯨꯡꯒꯦ ꯐꯣꯟ ꯌꯦꯡꯉꯅꯤ ꯐꯣꯟ ꯌꯦꯡꯉ ꯃꯇꯨꯡꯗ ꯇꯨꯝꯅꯤꯡꯉꯛ ꯀꯥꯟꯗꯅꯦ ꯇꯨꯝꯗꯣꯏꯁꯦ
ꯈꯤꯇꯪꯌꯥꯏꯌ
ꯑꯣ ꯑꯃꯅ ꯏ ꯆꯤꯡꯕꯗꯣ ꯀꯩꯝ ꯇꯧꯗꯦ ꯑꯣ
ꯇꯧꯗ
ꯎꯝ
ꯁꯤ ꯍꯨꯏꯁꯤꯅ ꯃꯌꯨꯡꯁꯨ ꯍꯥꯟꯗꯦ ꯃꯊꯤꯁꯨ ꯍꯥꯏꯗꯦ
ꯅꯪ ꯎꯗꯅꯤꯡꯉꯥꯏ ꯇꯨꯃꯤꯅ ꯇꯧꯔꯝꯅꯤꯍꯦ ꯅꯪꯁꯨ
ꯍꯪꯗ꯭ꯔꯦ ꯒꯌ꯭ꯥꯟꯒ ꯇꯥꯗ꯭ꯔ
ꯅꯪꯗꯨꯕꯨ ꯀꯃꯥꯏꯅ ꯍꯥꯏꯔꯝꯗꯣꯏꯅꯣ ꯃꯆꯤꯟꯅ
ꯄꯨꯜꯂ ꯊꯝꯕꯅꯦ ꯂꯧ
ꯑꯣ ꯀꯗꯥꯏꯗ
ꯏꯃꯨꯡꯗ
ꯎꯝ
ꯑꯗꯨꯛꯀꯤ ꯑꯃꯨꯛ ꯄꯨꯊꯣꯛꯄ ꯀꯥꯟꯗ ꯃꯊꯃꯌꯣꯝꯇꯣ ꯐꯥꯏꯗ꯭ꯔꯕ
ꯃꯆꯨ ꯀꯩ ꯃꯆꯨ ꯑꯣꯏꯒꯦ ꯍꯣꯔꯝꯁꯨ ꯊꯥꯔꯣꯅ ꯌꯦꯡꯗꯦꯅ
ꯑꯉꯧꯕꯅꯦ
ꯑꯌꯥ ꯌꯦꯡꯒꯦ ꯐꯣꯇꯣ ꯊꯔꯛ ꯑꯣ
ꯂꯧ ꯊꯔꯛꯀꯦ
ꯃꯁꯛ ꯌꯥꯝ ꯐꯖꯔꯕꯅꯤ ꯄꯤꯛꯏꯕ꯭ꯔꯣ ꯄꯣꯀꯦꯗꯣꯛꯂꯣ
ꯑꯁ ꯑꯄꯤꯛꯄꯕꯨꯗꯤ ꯑꯄꯤꯛꯄꯅꯦ ꯑꯗꯣ ꯆꯥꯎꯔꯦꯗ ꯑꯃꯗꯤ ꯑꯍ ꯑꯍꯜ ꯑꯣꯏꯔꯦ ꯑꯃ ꯊꯥꯔꯛꯀꯦ
ꯆꯍꯤ ꯀꯌꯥꯁꯨꯨꯔꯒ
ꯆꯍꯤ ꯑꯅꯤꯃꯨꯛ ꯁꯨꯔꯝꯃꯗꯔꯥ ꯈꯪꯗꯦ
ꯑꯦ ꯍꯤꯡꯉꯤꯅ
ꯀꯨꯏꯅ ꯍꯤꯡꯒꯦ
ꯑꯣ ꯑꯩꯈꯣꯏꯒꯗꯤ ꯉꯟꯇꯥꯅ ꯁꯤꯗꯣꯛꯈ꯭ꯔꯦꯅ
ꯃꯁꯤ
ꯂꯥꯟ ꯍꯧꯔꯕ꯭ꯔꯣ
ꯇꯨ ꯁꯤꯕꯣꯡꯁꯤ ꯂꯣꯏꯅ ꯏꯟꯊꯨꯔꯦ
ꯍꯣꯏ
ꯂꯝ ꯈꯨꯍꯦꯟꯖꯦ ꯊꯑꯣꯏꯡꯀꯤ ꯎꯔꯝꯅꯤ ꯁꯤ
ꯎꯝꯝ
ꯂꯝ ꯈꯨꯍꯦꯟꯗꯤꯕ ꯄꯨꯔꯥ ꯅꯪ
ꯑꯁ ꯑꯁ ꯑꯁ ꯑꯩꯅ ꯅꯪꯉꯣꯟꯗ ꯍꯦꯟꯕ꯭ꯔꯣ
ꯑꯉꯥꯡꯗꯣ ꯐꯨꯕꯤꯒꯅ ꯅꯨꯡꯉꯥꯏꯇꯦꯀꯣ
ꯎꯝ ꯊꯨꯕꯤꯔꯣꯕꯤꯔꯣ ꯕꯤꯌꯣ
ꯎꯝ ꯑ ꯍꯥ
ꯀꯥꯏ ꯂꯩꯒ꯭ꯔꯦ ꯅꯣꯏꯗꯤ ꯕꯥꯠꯔꯨꯝ ꯇꯣꯏꯂꯦꯠ ꯑꯦꯇꯦꯆꯔꯣ ꯑ ꯑꯅꯞꯄꯔꯣ ꯑꯍꯥꯞꯄꯔꯥ
ꯑꯅꯞꯄꯔꯥ ꯑꯍꯥꯥꯞꯄꯔ ꯍꯏꯖꯤꯅꯤ
ꯅꯪꯒ ꯋꯥꯔꯤ ꯑꯗꯨꯛꯀꯤ ꯃꯇꯤꯛ ꯑꯈꯣꯏ
ꯍꯥ
ꯈꯪꯗꯦꯗ ꯑꯩꯈꯣꯏꯔꯣꯝꯗꯔꯣ
ꯍꯣꯏ ꯍꯣꯏ ꯍꯣꯏ ꯅꯣꯏ ꯑꯗꯨꯗ ꯑꯣ ꯑꯄꯨꯟꯕ
ꯑꯄꯨꯟꯕ ꯄꯨꯂꯞ
ꯄꯨꯂꯞꯀꯤ ꯑꯄꯨꯟꯕ
ꯑꯧ
ꯃꯈꯥꯗ ꯅꯣꯏꯒꯤ ꯐ꯭ꯂꯣꯔꯗ
ꯅꯠ ꯑꯈꯣꯏꯒꯤ ꯐ꯭ꯂꯣꯔ ꯑꯗꯨꯝ ꯂꯩꯖꯩꯌꯦ
ꯎꯝ ꯎꯝ
ꯑꯗꯨꯅ ꯑꯈꯣꯏ ꯐ꯭ꯂꯣꯔꯒꯤꯗꯃꯛ ꯂꯩ
ꯅꯣꯏ ꯐ꯭ꯂꯣꯔ ꯑꯝꯗ ꯤ ꯀꯌꯥꯃꯨꯛ ꯂꯩꯕ
ꯌꯥꯝꯃꯤꯗ
ꯀꯨꯟ ꯀꯨꯟꯊ꯭ꯔꯥ ꯅꯤꯐꯨ
ꯅꯤꯐꯨ ꯍꯦꯜꯂꯝꯅꯤ ꯅꯤꯐꯨ ꯌꯥꯎꯒꯦꯔꯥ ꯌꯧꯔꯝꯅꯤ ꯍꯦꯟꯂꯝꯅꯤꯍꯦ ꯌꯥꯡꯈꯩ ꯃꯨꯛꯇꯤ ꯍꯦꯟꯂꯝꯅꯤ
ꯌꯥꯡꯈꯩꯃꯨꯛꯇꯤ ꯂꯩꯔꯝꯅꯤ ꯑꯩ ꯋꯥꯈꯜꯗ ꯍꯧꯖꯤꯛꯄꯨꯗꯤ ꯁꯨꯇꯤ ꯌꯥꯝ ꯆꯠꯅꯈ꯭ꯔꯦ ꯎꯝ ꯁꯨꯇꯤ ꯆꯠꯅꯈ꯭ꯔꯦ ꯍꯧꯖꯤꯛꯄꯨꯗꯤ
ꯎꯝ ꯂꯩꯍꯧꯔꯦ
ꯎꯝ ꯑꯩꯈꯣꯏꯗꯤ ꯑꯦꯛꯖꯥꯝ ꯂꯩꯌꯦꯅ
ꯑꯈꯨꯏꯗꯤ
ꯎꯝ
ꯑꯦꯛꯖꯥꯝꯖꯦ ꯌꯥꯝ ꯐꯔꯛ ꯇꯥꯏꯍꯦ
ꯈꯔ ꯇꯥꯏꯌꯦ ꯑꯦꯛꯖꯥꯝ ꯂꯩꯕꯒꯤ ꯑꯩꯁꯨ ꯌꯥꯝ ꯋꯥꯔꯤꯁꯤꯅꯤ ꯍꯧꯖꯤꯛꯁꯨ ꯇꯥꯗꯤ ꯍꯧꯖꯤꯛꯀꯥꯟ ꯀꯩꯗꯧꯔ ꯂꯩꯒꯦ
ꯍꯥ
ꯅꯣꯏ ꯗꯥꯗꯤ ꯍꯧꯖꯤꯛꯀꯥꯟ ꯀꯩꯗꯧꯔꯒꯦ ꯍꯥꯏꯗꯤ ꯀꯩꯀꯩ ꯍꯣꯠꯅꯔꯒ ꯂꯩꯒꯦ ꯎꯝ ꯑꯦ ꯍꯧꯖꯤꯛꯁꯨ ꯃꯈꯣꯡ ꯇꯦꯛꯏꯕ꯭ꯔꯣ ꯎꯝ
ꯀꯅꯥꯏ ꯅꯝꯕꯔꯅꯣꯃ
ꯄꯩꯁꯥ ꯄꯤꯌꯨꯗꯣꯏꯔꯣ ꯑꯣ ꯊꯝ ꯊꯝꯕ ꯑꯥ ꯎꯝ ꯁꯥꯄꯣꯟ ꯑꯗꯨ ꯂꯩꯍꯧꯗꯥꯏ ꯇꯥꯃꯣꯅ ꯑꯁꯣꯝꯗ ꯑꯃꯨꯛ ꯄꯨꯔꯝꯃꯅꯤ ꯃꯥ ꯏꯔꯨꯖꯒꯤꯕꯅꯦ
ꯍꯜꯂꯣ ꯀꯅꯥ ꯅꯨꯡꯉꯥꯏꯔꯤꯕꯣ ꯆꯥꯛ ꯆꯥꯔꯕꯣ
ꯑ ꯍꯣꯏ ꯆꯥꯛ ꯆꯥꯔꯦ ꯌꯥꯝ ꯅꯨꯡꯉꯥꯏꯔꯦ
ꯆꯥꯔꯦ
ꯎꯝ ꯑꯦ ꯆꯥꯛꯆꯥ
ꯅꯣꯏ ꯄꯔꯥ ꯊꯥꯛꯀ ꯌꯥꯝ ꯆꯥꯎꯋꯦ
ꯍꯀꯦ ꯍꯥꯏꯕ
ꯅꯣꯏ ꯄꯔꯥ ꯊꯥꯗꯣ ꯀꯌꯥꯝ ꯄꯥꯛꯀꯦ
ꯔꯊꯟꯁꯦ
ꯎꯝ
ꯈꯨꯕꯥꯛ ꯑꯃ
ꯀꯔꯤ ꯈꯨꯕꯥꯛ ꯑꯃ
ꯑꯥꯎ
ꯄꯤꯛꯑ ꯄꯤꯛꯑꯦ ꯑꯗꯨꯗꯤ
ꯆꯤꯛꯄꯅꯦ ꯌꯥꯝ ꯆꯥꯎꯗꯦ
ꯊꯥꯗꯤ ꯊꯥꯕ
ꯌꯥꯝ ꯊꯥꯗꯦꯗ ꯑꯩ ꯊꯥꯕ ꯆꯥꯅꯤꯡꯗꯦ ꯄꯥꯕ ꯆꯥꯅꯤꯡꯉꯦ ꯑꯩꯗꯤ ꯑꯂꯨ ꯌꯥꯎꯔꯗꯤ ꯌꯥꯔꯦ
ꯍꫭꯏꯅꯦ
ꯁꯤ ꯁꯥ ꯁꯥꯒꯠꯂꯦ
ꯑꯥ ꯊꯕꯛ ꯇꯧꯗꯅꯤꯉꯥꯏ ꯂꯩꯕꯔꫭ
ꯂꯩꯇꯗ
ꯅꯪꯗꯤ
ꯂꯩꯇꯦꯗꯥ
ꯍꯜꯂꫭ ꯎꯝ ꯎꯝ
ꯋꯥ ꯉꯥꯡꯑꫭ ꯍꯦ
ꯍꯥꯥ ꯋꯥ ꯉꯥꯡꯑꫭ ꯀꯃꯥꯏꯅ ꯉꯥꯡꯒꯗꯕ꯭ꯔꯣ ꯑꯁ ꯃꯥ ꯃꯥꯒꯤ ꯄꯣꯠ ꯃꯆꯩ ꯉꯥꯛꯇꯦ ꯅꯠꯇ꯭ꯔꯦ ꯅꯠꯇ꯭ꯔꯦ ꯏꯃꯥꯟꯅꯕꯤ
ꯑꯣ ꯃꯥ ꯃꯥꯅꯦ
ꯃꯥꯔ
ꯀꯃꯥꯏꯅ ꯈꯪꯉꯤꯅꯣ
ꯈꯪꯗꯦꯍꯦ
ꯎꯝ ꯁꯨꯒꯗꯨꯏꯅꯤ ꯃꯣꯠꯂꯕ ꯑꯩꯪ ꯕꯦꯛꯁꯦ ꯃꯣꯠꯂꯕ ꯈꯪꯕ꯭ꯔꯥ
ꯎꯝ ꯈꯪꯉꯦ ꯎꯝ
ꯑꯗꯨ ꯁꯨꯕꯁꯤꯗꯤ ꯌꯥꯝ ꯇꯜꯂꯕ
ꯎ ꯉꯥꯡꯉꯨ ꯉꯥꯡꯉꯨ
ꯑꯗꯨꯒꯤ ꯅꯝꯁꯤꯜꯂꯒ ꯊꯝꯃꯕ ꯕꯦꯛꯇꯣ ꯇꯦꯕꯜ ꯑꯃꯗ
ꯎꯝ ꯑꯩ ꯑꯗꯨꯝ ꯈꯣꯡꯒꯦ ꯉꯥꯡꯉꯨ
ꯅꯪꯑꫭꯟꯗꯅꯦ
ꯑꯥꯎ ꯃꯥꯅꯦ
ꯑꯁ ꯑꯩꯈꯣꯏ ꯌꯨꯝ ꯃꯊꯛꯁꯦ ꯐꯦꯟ ꯑꯃꯇꯪ ꯎꯔꯔ ꯎꯉꯥ